ꯍꯜꯂꯣ
ꯑ ꯇꯥꯔꯦ ꯇꯥꯔꯦ ꯁꯦꯡꯅ
ꯑꯣ ꯇꯥꯏꯌꯦ ꯇꯥꯏꯌꯦ ꯏꯁꯨ
ꯍꯣꯏ ꯃꯤ ꯈꯔꯗꯤ ꯃꯈꯣꯟ ꯇꯥꯗꯦ ꯀ꯭ꯂꯤꯌꯥꯔ ꯑꯣꯏꯗꯦ ꯌꯥꯝꯅ ꯑꯃ ꯑꯅꯤ ꯃꯔꯛꯇ ꯑꯃꯗꯤꯀꯣ ꯃꯈꯣꯟ ꯇꯞꯄꯦ ꯑꯗꯨꯃꯥꯏꯅ ꯌꯥꯝ ꯍꯥꯏꯒꯠꯂꯦꯕ
ꯉꯥꯏꯍꯥꯛꯉꯩ ꯑꯃ ꯍꯣꯏ ꯑꯗꯨꯁꯨ ꯃꯈꯣꯟꯗꯨ ꯌꯥꯗꯕ ꯑꯗꯨ ꯍꯧꯖꯤꯛꯇꯤ ꯇꯥꯔꯤ ꯁꯦꯡꯉꯦ
ꯏꯧꯒ
ꯍꯧꯖꯤꯛꯁꯦ ꯐꯝꯃꯒ ꯐꯣꯟ ꯌꯦꯡꯕ ꯃꯇꯝꯅꯤ
ꯑꯣ ꯅꯨꯡꯉꯥꯏꯔꯦꯅꯦ
ꯎꯝ ꯍꯣꯏ ꯅꯣꯏꯗꯤ
ꯏꯁꯤꯡꯗꯤ ꯆꯥꯟꯅꯔꯕꯣ
ꯆꯥꯛ ꯆꯥꯈ꯭ꯔꯦ
ꯀꯔꯤ ꯃꯊꯦꯜ
ꯑꯥ ꯉꯁꯤꯁꯦ ꯑ ꯀꯩꯔꯣ ꯁꯦ ꯆꯥꯈꯤꯕꯗꯣ ꯑꯁ ꯍꯥꯎꯗꯕꯒꯤ ꯃꯥꯜꯂꯦ ꯍꯥꯎꯗꯕꯒꯤ ꯃꯥꯜꯂꯦ ꯀꯥꯎꯒ꯭ꯔꯦ ꯍꯥꯎꯔꯗꯤ ꯀꯥꯎꯔꯣꯏ ꯇꯕꯅꯦ
ꯒꯤꯅꯦ ꯏꯟꯖꯥꯡ ꯃꯊꯦꯜ ꯌꯥꯝꯕꯒꯤ ꯑꯣꯏꯔꯝꯒꯅꯤ ꯀꯥꯎꯕꯒꯤ
ꯀꯩꯅꯣ ꯑꯃꯗꯤ ꯑꯣꯏꯔꯝꯒꯅꯤ ꯅꯣꯏꯗꯤ
ꯑꯩꯁꯨ ꯏꯔꯣꯝꯕꯒ ꯆꯥꯏ ꯉꯁꯤꯗꯤ ꯌꯦꯔꯨꯝ
ꯍꯧꯖꯤꯛꯀꯥꯟ ꯕꯣꯜꯒ ꯌꯦꯡꯗ꯭ꯔꯣ
ꯑꯁ ꯑꯩꯗꯤ ꯕ‌ꯣꯜ ꯄꯥꯝꯗꯦꯗ ꯑꯗꯨꯕꯨ ꯑꯔꯖꯦꯟ ꯇꯤꯅ ꯃꯤꯁꯤ ꯁꯥꯟꯅꯕ ꯃꯇꯝꯗꯗꯤ ꯑꯃꯔꯛ ꯑꯅꯤꯔꯛ ꯈꯛꯇ ꯌꯦꯡꯉꯦ ꯑꯇꯩꯗꯤ ꯌꯦꯡꯗꯦ
ꯎꯝ ꯑꯩꯅ ꯍꯧꯒꯠꯄ ꯆꯟꯕꯩꯅꯤꯅꯦ ꯇꯥꯏꯃꯤꯡꯗꯨꯒꯣ ꯐꯔꯛ
ꯑꯥ ꯑꯥ
ꯅꯨꯡꯗꯥꯡꯒꯨꯝꯕꯒꯤꯗ ꯇꯥꯏꯃꯤꯡꯗꯣ ꯈꯔ ꯌꯥꯔꯗꯤ ꯐꯩꯌꯦꯕ ꯀꯥꯏ ꯄꯨꯡ ꯑꯍꯨꯝ ꯃꯈꯥꯏꯒꯨꯝꯕ ꯐꯣꯔ ꯊꯥꯔꯇꯤꯒꯨꯝꯕ ꯑꯗꯨꯗꯤ ꯊꯦꯡꯅ ꯇꯨꯝꯃꯁꯨꯀꯣ ꯊꯦꯡꯅ ꯇꯨꯝꯕꯒꯤ ꯍꯦꯛ ꯇꯨꯝꯊꯕꯒ ꯑꯃꯨꯛ ꯍꯧꯒꯠꯄꯗꯤ ꯉꯝꯗꯦꯗꯅ
ꯎꯝ ꯍꯣꯏ ꯍꯣꯏ ꯅꯪꯗꯤ ꯀꯅꯥꯕꯨ ꯁꯞꯄꯣꯔꯠ ꯇꯧꯕ꯭ꯔꯣ ꯌꯦꯡꯉꯗꯤ
ꯑꯁ ꯍꯧꯖꯤꯛꯀꯥꯟꯗꯤ ꯑꯩꯗꯤ ꯑꯅꯧꯕꯁꯤꯡ ꯈꯇꯪꯅꯤꯗ ꯑꯗꯣ ꯑꯩꯈꯣꯏ ꯏꯒꯣ ꯏꯒꯣ ꯌꯥꯝ ꯋꯥꯡꯃꯟꯈ꯭ꯔꯦ ꯑꯗꯣ ꯑꯩꯈꯣꯏ ꯑꯩꯗꯤ ꯑꯃꯠꯇ ꯁꯞꯄꯣꯔꯠ ꯇꯧꯕꯤꯗ꯭ꯔꯦ ꯍꯧꯖꯤꯛ
ꯑꯗꯨꯗꯤ ꯀꯅꯥꯗ ꯇꯧꯔꯣꯏ ꯅꯪꯗꯤ ꯑꯗꯨꯝ ꯕ꯭ꯂꯥꯏꯟꯗ ꯌꯦꯡꯕꯗꯨꯔꯣ
ꯍꯧꯖꯤꯛꯇꯤ ꯑꯅꯧꯕ ꯍꯧꯕꯁꯤꯡꯀꯣ ꯇꯤꯝꯁꯤꯡꯁꯦ ꯑꯌꯥꯝꯕ ꯑꯗꯨꯒꯨꯝꯕꯗ ꯑꯣꯏꯅ ꯁꯄꯣꯔꯠ ꯇꯧꯕꯤꯔꯒꯦ ꯈꯟꯕ ꯃꯣꯏꯁꯤꯡꯁꯦ ꯐꯦꯟꯁ ꯌꯥꯝꯃꯟꯈ꯭ꯔꯦꯕ
ꯍꯣꯏꯅꯦ ꯈꯠꯅꯕ
ꯍꯣꯏ ꯈꯠꯅꯕꯕꯨ ꯍꯧꯔꯕꯅꯦꯕ ꯑꯗꯨꯒꯤ ꯃꯣꯏ ꯃꯔꯛꯇ ꯌꯥꯎꯕꯤꯅꯤꯡꯗ꯭ꯔꯕ
ꯑꯗꯨ ꯃꯅꯦ ꯂꯣꯂꯤ ꯇꯧꯔꯒꯦ ꯍꯥꯏꯕꯗ
ꯍꯣꯏ
ꯀꯔꯤꯅꯣ ꯅꯪ ꯍꯦꯟꯖꯥꯡ ꯃꯊꯦꯜꯁꯨ ꯍꯥꯏꯕꯤꯗ꯭ꯔꯤ ꯑꯩꯅ ꯆꯥꯒꯅꯤ ꯍꯥꯏꯕꯒꯤ ꯇꯥꯏꯞꯇ ꯍꯧꯖꯤꯛꯐꯥꯎ ꯍꯥꯏꯗ꯭ꯔꯤ
ꯑꯁ ꯆꯨꯝꯃꯤꯅꯦ ꯍꯣꯏꯅꯦ ꯍꯧꯖꯤꯛ ꯈꯤꯇꯪ ꯅꯤꯡꯁꯤꯡꯈ꯭ꯔꯦ ꯁꯦꯁ
ꯎꯝ
ꯉꯥꯒ ꯁꯧꯒ꯭ꯔꯤꯒ ꯑꯗꯨꯒ ꯀꯩꯅꯣ ꯑꯃꯦꯠꯄꯅ ꯀꯩ ꯀꯧꯔꯦ ꯑꯃ ꯃꯪꯒꯟꯒꯨꯝꯕ ꯁꯨꯔꯒ ꯀꯩꯕ ꯀꯥꯡꯁꯨꯒ ꯍꯥꯏꯕꯗꯣ ꯃꯩꯇꯩꯂꯣꯟꯗ
ꯑꯣ ꯍꯥꯎꯏꯅꯦ ꯑꯗꯨꯗꯤ ꯀꯅꯥ ꯊꯣꯡꯕ꯭ꯔ
ꯑꯩꯈꯣꯏ ꯃꯥꯅ ꯊꯣꯡꯉꯦ
ꯑꯦ ꯌꯥꯝ ꯅꯨꯡꯁꯤꯗ ꯑꯩꯒꯤꯁꯨ ꯊꯣꯡꯕꯤꯅꯤꯡꯉꯥꯏ ꯃꯤ ꯂꯩꯔꯗꯤ ꯐꯒꯗꯕ ꯅꯪꯗꯤ ꯀꯔꯤ ꯀꯔꯤ ꯍꯣꯠꯅꯔꯤꯕ꯭ꯔꯣ
ꯍꯧꯖꯤꯛꯀꯥꯟꯁꯦ ꯎꯝ ꯎ ꯭ꯒꯔꯦꯖ꯭ꯨꯌꯦꯁꯟꯁꯨ ꯂꯣꯏꯔꯦ ꯃꯥꯁꯇꯔꯁꯨ ꯇꯧꯗ꯭ꯔꯦ
ꯑꯗꯨꯗꯤ
ꯎꯝ ꯈꯪꯗꯦꯅꯦ ꯇꯝꯕꯗꯤ ꯂꯥꯏꯕ
ꯑꯣ ꯍꯣꯏꯅꯦ ꯍꯣꯏꯅꯦ ꯇꯝꯕꯗꯤ ꯄꯨꯡꯇꯝ ꯇꯝꯃꯗꯤ ꯂꯣꯏꯔꯦꯅ
ꯍꯣꯏ ꯇꯝꯕꯗꯤ ꯁꯥꯊꯤꯅ ꯀꯩ ꯀꯩꯅꯣ ꯖꯥꯠ ꯖꯥꯥꯠ ꯇꯝꯕ ꯌꯥꯏꯅꯦ ꯂꯣꯏꯕꯗꯅꯦ ꯕ꯭ꯂꯔ ꯆꯠꯈꯠꯂꯛꯄꯁꯦ
ꯎꯝ
ꯑꯗꯨ ꯅꯣꯏꯗꯤ ꯅꯪꯗꯤ
ꯀꯔꯝ ꯀꯔꯝꯕ ꯂꯦꯚꯦꯜ ꯐꯥꯎꯕ ꯌꯥꯎꯕꯤꯈ꯭ꯔꯒꯦ
ꯑꯩꯔꯣ ꯑꯩꯗꯤ ꯍꯧꯖꯤꯛ ꯕꯤ ꯑꯦ ꯇꯝꯃꯤꯌꯦ
ꯑꯖꯤꯛꯁꯦ ꯭ꯔꯦꯖꯨꯌꯦꯁꯟ ꯑ
ꯍꯣꯏ ꯁꯦꯀꯦꯟ ꯁꯦꯝ ꯁꯦꯀꯦꯟ ꯁꯦꯝ ꯈꯛꯇ ꯉꯥꯏꯔꯤꯌꯦ ꯑꯩꯗꯤ
ꯁꯦꯀꯦꯟ ꯁꯦꯝ ꯑꯃꯈꯛꯇꯪ ꯉꯥꯏꯔꯤꯑꯕꯀꯣ ꯑꯗꯣ ꯐꯣꯔ ꯆꯍꯤꯗꯣ ꯃꯔꯤꯅꯦ ꯑꯗꯣ ꯑꯍꯨꯝ ꯈꯛꯇꯪ ꯇꯝꯒꯦꯗꯧꯕ꯭ꯔꯥ ꯃꯔꯤꯃꯨꯛ ꯇꯝꯒꯗ꯭ꯔꯥ
ꯑꯁ ꯈꯪꯗꯦꯅ ꯑꯩꯁꯨ ꯃꯤꯅ ꯇꯝꯅꯔꯗꯤ ꯇꯝꯃꯦ ꯇꯝꯅꯗ꯭ꯔꯗꯤ ꯇꯣꯛꯑꯦ
ꯀꯩ ꯏꯁꯇ꯭ꯔꯤꯝꯗꯅ
ꯑꯩꯗꯤ ꯑ ꯑꯩꯗꯤ ꯑꯩꯗꯤ ꯍꯤꯁꯇ꯭ꯔꯤꯗ ꯂꯧꯋꯦ ꯑꯥꯔꯠꯁꯇꯅꯦ
ꯑꯥꯆꯅꯦꯕ
ꯑ ꯍꯤꯁꯇ꯭ꯔꯤꯗ ꯑꯩꯒꯤ ꯃꯦꯟ ꯁꯕꯖꯦꯛ ꯂꯧꯕꯀꯣ
ꯎꯝ ꯎꯝ ꯎꯝ ꯀꯔꯝꯕ ꯀꯣꯂꯦꯖ ꯆ ꯀꯥꯔꯦ ꯑꯗꯨꯗꯤ
ꯑꯩꯁꯦ ꯑꯥ ꯔꯣꯝꯗ ꯀꯥꯏꯅꯦ ꯋꯦꯁꯇꯔꯟ ꯀꯣꯂꯦꯖ ꯇꯥꯕ꯭ꯔꯥ
ꯑ ꯇꯥꯕꯨꯗꯤ ꯇꯥꯈ꯭ꯔꯦ ꯑꯥ
ꯑꯣ ꯋꯦꯁꯔ ꯀꯣꯂꯦꯖ ꯋꯦꯁꯇꯔ ꯀꯣꯂꯦꯖ ꯁꯦ ꯀꯩꯅꯣꯔꯣꯝꯗꯅꯦ ꯀꯣꯟꯊꯧꯖꯝꯔꯣꯝꯗꯅꯦꯀꯣ
ꯎꯝ ꯍꯝ ꯎꯝ ꯍꯣꯏ ꯇꯥꯑꯕꯗꯤ ꯇꯥꯈ꯭ꯔꯦ
ꯍꯣꯟꯗꯤ ꯉꯥꯛꯇ ꯇꯝꯕꯅꯦꯕ ꯑꯗꯨ ꯁ꯭ꯀꯨꯜꯗꯣ ꯀꯣ
ꯎꯝ ꯎꯝ
ꯔꯤꯒꯨꯂꯔ ꯄꯥꯛ ꯆꯠꯇꯦꯕ ꯑꯗꯨꯒꯤ ꯑꯩꯁꯨ ꯀꯣꯔꯦꯁꯄꯣꯟꯗꯤꯡ ꯊꯝꯃꯒ ꯂꯩꯌꯦ
ꯎꯝ ꯎꯝ ꯑꯦꯛꯖꯥꯝꯒꯨꯝꯕ ꯀꯩꯀꯥ ꯍꯥ ꯄ꯭ꯔꯤꯄꯦꯌꯔ ꯇꯧꯊꯔꯒꯦ ꯁꯤꯅꯦꯕ
ꯀꯩꯝ ꯇꯧꯗ‌ꯦ
ꯑꯗꯨꯗꯦ ꯑꯗꯨꯗꯦ ꯀꯝꯄ꯭ꯨꯇꯔ ꯇꯃ ꯑꯣ ꯀꯣꯂꯦꯖꯄꯨꯗꯤ ꯀꯣꯔꯔꯦꯁꯄꯣꯟꯗꯤꯡ ꯊꯝꯃꯦ ꯑꯗꯨꯒ ꯎ ꯁꯤꯗ ꯏꯝꯐꯥꯜꯗ ꯀꯝꯄ꯭ꯌꯨꯇꯔ ꯋꯥꯟ ꯏꯌꯥꯔ ꯂꯧꯕꯀꯣ ꯑꯗꯨꯒ ꯄꯇꯥ ꯌꯥꯗ ꯇꯗ ꯃꯇꯝꯗꯨ ꯄꯥꯃꯨ ꯑꯣꯏꯅ ꯑꯃꯨꯛꯄ ꯇꯥꯏꯝ ꯖꯣꯞ ꯇꯧꯊꯣꯛꯄ
ꯑꯣ ꯍꯣꯏ ꯍꯣꯏ ꯍꯣꯏ
ꯅꯠꯇ꯭ꯔꯗꯤ ꯇꯨꯝꯃꯒ ꯆꯥꯔꯒ ꯂꯩꯕ ꯇꯥꯔꯦꯅꯦ ꯀꯩꯝ ꯇꯧꯅꯤꯡꯉꯥꯏꯁꯨ ꯂꯩꯇꯦ ꯔꯤꯒꯨꯂꯔ ꯀꯣꯂꯦꯖꯁꯨ ꯆꯠꯇꯕꯅꯤꯅ ꯃꯤꯔꯦꯝꯅꯦ ꯑꯗꯨ ꯑꯣꯏꯔꯁꯨ
ꯑꯦ ꯅꯠꯇꯦꯗ ꯄ꯭ꯂꯥꯟ ꯂꯩꯕ ꯀ ꯑꯣꯏꯔꯝꯃꯅꯤꯗ ꯑꯗꯨ ꯀꯔꯦꯁꯄꯣꯟꯗꯦꯟ ꯊꯝꯗ꯭ꯔꯁꯨ ꯀꯩꯅꯣ ꯁꯤꯒꯤ ꯁ꯭ꯋꯥꯏꯗ ꯎ ꯏꯝꯐꯥꯜꯗ ꯂꯩꯒꯗꯧꯕ ꯑꯣꯏꯔꯗꯤ ꯁ꯭ꯋꯥꯏꯗ ꯑꯃ ꯑꯗꯨꯝ ꯀꯥꯔꯒ ꯅꯩꯊꯕꯤꯕ ꯌꯥꯗ꯭ꯔꯥ ꯑꯦꯛꯖꯥꯝꯗ
ꯑꯦ ꯌꯥꯗꯕꯒꯤꯅꯤꯅ‌ꯦ
ꯀꯅꯥꯅꯔꯣ ꯅꯪꯅꯔꯣ ꯃꯤꯅꯔꯣ ꯌꯥꯗꯕꯁꯦ
ꯑꯩꯈꯣꯏ ꯐꯦꯃꯤꯂꯤꯗ ꯌꯥꯗꯕꯒꯤꯀꯣ ꯑꯗꯨꯒꯤꯀꯣ
ꯑ ꯑꯣ ꯑꯆꯥ ꯑꯆꯥ
ꯅꯣꯢꯗꯤ ꯅꯆꯤꯟꯅꯥꯎ ꯀꯌꯥꯔꯥ
ꯑꯩꯈꯣꯏꯗꯤ ꯑꯍꯨꯝ
ꯁꯝ ꯂꯩꯀꯣ
ꯑꯗꯨꯒ ꯎꯝ ꯈꯣꯏ ꯆꯦꯅꯤ ꯂꯩꯔꯦ ꯑꯩ ꯀ
ꯅꯨꯄꯤꯀꯌꯥꯅꯣ
ꯑꯩꯈꯣꯏ ꯏꯆꯦ ꯑꯅꯤ ꯑꯩ ꯅꯨꯄꯥ ꯈꯛꯇꯪ ꯑꯣꯏꯔꯦ ꯑꯃ ꯈꯛꯇꯪꯅꯦ
ꯑꯣ ꯑꯣ ꯁꯅꯥ ꯃꯇꯨꯝꯅꯤꯅ ꯅꯪꯁꯤꯔꯣ ꯑꯩꯈꯣꯏꯗꯤ ꯌꯥꯝꯃꯤ ꯃꯉꯥꯅꯦ
ꯉꯅꯦꯕ ꯑꯗꯨꯅ ꯈ꯭ꯋꯥꯏ ꯐꯩ ꯀꯩꯅꯣ ꯍꯦꯟꯅ ꯁꯞꯄꯣꯔꯠ ꯌꯥꯝꯃꯦ ꯀꯩꯅꯣ
ꯑ ꯎꯝ ꯑꯩꯈꯣꯏ ꯃꯤ ꯁꯤꯚꯂꯤꯡ ꯃꯉꯥ ꯑꯣꯏꯔꯁꯨ ꯑꯩꯁꯨ ꯑꯃꯨꯛ ꯏꯇꯣꯝꯗꯅꯤ ꯅꯨꯄꯤ ꯀꯣ ꯅꯨꯄꯥ ꯃꯔꯤ ꯅꯨꯄꯤ ꯇꯣꯝꯇꯅ‌ꯦꯕ ꯃꯤꯗꯜꯗ ꯃꯤꯗꯜꯗ ꯍꯣꯏ ꯄꯤ ꯆꯞ ꯆꯥꯅꯕ ꯌꯦꯡꯉꯣ ꯃꯌꯥꯏꯗꯒꯤꯇꯣꯟꯗ ꯆꯞꯄꯒ ꯂꯩꯌꯨꯗ
ꯍ ꯑꯗꯨ ꯑꯗꯨꯗꯤ ꯊꯕꯛ ꯌꯥꯝ ꯀꯟꯅ ꯆꯤꯡꯅꯤꯉꯥꯏ ꯂꯩꯇ꯭ꯔꯦ ꯅꯣꯏ ꯃꯤ ꯌꯥꯝꯕꯅꯤꯅ ꯑꯩꯈꯣꯏꯗꯤ ꯑꯩꯈꯣꯏꯗꯤꯏꯗꯒꯤ ꯄꯈꯣꯟꯁꯤꯕꯨ ꯍꯧꯔꯅꯤ ꯍꯥꯏꯔꯗꯤ ꯄꯈꯣꯟ ꯁꯤꯒꯦ ꯇꯧꯋꯦ ꯍꯥꯏꯔꯗꯤ
ꯑꯥ
ꯍꯧꯕꯒ ꯑꯩꯒꯤ ꯇꯔꯟ ꯈꯛꯇꯪ ꯅꯤꯡꯉꯩꯅ ꯑꯦꯛꯁꯀ꯭ꯌꯨꯁ ꯂꯩꯇꯕꯅꯦ ꯀꯩꯅꯣ
ꯑꯣ ꯇ ꯊꯣꯛꯑ ꯈꯔ ꯎ
ꯑꯩꯒꯤꯦ ꯇꯔꯥꯟ ꯈꯇꯅꯤꯡꯅꯤꯦ
ꯇꯧꯊꯣꯛꯑꯣ ꯅꯨꯄꯤ ꯊꯤꯗ꯭ꯔꯤꯉꯩꯗꯗꯤ ꯅꯨꯄꯤ ꯊꯤꯔꯗꯤ ꯍꯥ ꯅꯨꯄꯤꯒꯤ ꯅꯨꯄꯤꯒꯤ ꯋꯥ ꯉꯥꯛꯇ ꯏꯟꯒꯅꯦꯕ ꯅꯠꯇ꯭ꯔꯣ
ꯃꯥꯏꯅꯗꯤ ꯍꯥꯏꯔꯒ ꯂꯩꯕꯅꯤ ꯑꯗꯨꯒꯤ
ꯍꯣꯏ ꯑꯗꯨꯗꯤ ꯈꯔ ꯈꯔ ꯇꯧ ꯏꯜꯍꯧꯔꯣ ꯅꯠꯇ꯭ꯔꯗꯤ ꯅꯤꯡꯉꯝꯖꯔꯣꯏꯕ ꯀꯣ
ꯎꯝ ꯍꯝ ꯍꯝ
ꯍꯌꯦꯡꯋꯥꯏ ꯑꯥ ꯇꯧꯒ ꯇꯧꯔꯅꯤ
ꯑꯗꯨ ꯏꯝꯐꯥꯜꯗ ꯍꯧꯖꯤꯛꯀꯤ ꯀꯩꯅꯣ ꯄꯥꯔꯠ ꯇꯥꯏꯝꯒꯨꯝꯕ ꯀꯩꯀꯥ ꯇꯧꯕꯁꯦ ꯀꯃꯥꯏꯅ ꯇꯧꯒꯦ ꯑꯦꯛꯁꯄꯤꯔꯤꯌꯦꯟꯁꯇꯤ
ꯑꯩ ꯑ ꯄꯇꯝꯁꯨ ꯇ ꯍ ꯋꯥ ꯍꯥꯏꯖ ꯃꯨꯕꯗ‌ꯣ ꯑꯣꯂꯦꯝꯄꯤꯌꯥꯃ‌ꯣ ꯈꯪꯉꯦꯀꯣ
ꯍꯣꯏ ꯍꯣꯏ ꯈꯪꯉꯦ ꯎꯝ
ꯑꯗꯨꯗ ꯂꯩꯕꯅꯦꯕ ꯑꯩ ꯗꯨꯀꯥꯟ ꯐꯝꯃꯒ ꯑꯗꯨꯝ ꯀꯣ
ꯂꯩꯕꯁꯨ ꯂꯩꯕ
ꯎꯝ ꯂꯩꯇꯦ ꯑꯗꯨꯝ ꯐꯝꯕ ꯍꯥꯏꯔꯔꯦ ꯂꯩꯕꯕꯨꯗꯤ ꯇꯣꯉꯥꯟꯅ ꯂꯩꯌꯦꯦꯗꯀꯣ
ꯎꯝ ꯎꯝ ꯎꯝ
ꯎꯝ
ꯎꯝ ꯑꯗꯣ ꯑꯦꯔꯤꯌꯥꯁꯨ ꯑꯗꯨꯋꯥꯏꯗ ꯑꯗꯨꯝ ꯂꯩꯕ꯭ꯔꯥ ꯂꯩꯕꯗꯣ
ꯍꯣꯏ ꯑꯗꯨꯝ ꯑꯦꯔꯤꯌꯥ ꯑꯗꯨꯝ ꯑꯦꯔꯤꯌꯥꯗ ꯂꯩ ꯍꯣꯏ ꯑꯁ ꯏꯇꯣꯝꯅ ꯂꯩꯕꯅꯤꯅ ꯋꯥꯏꯑꯦ
ꯎꯝꯍꯝ
ꯋꯥꯕꯥꯏꯕꯁꯦ ꯀꯔꯝꯕ ꯃꯑꯣꯡꯗ ꯀꯩꯅꯣ ꯇꯧꯋꯦ ꯍꯥꯏꯗꯤ ꯆꯥꯛꯀꯨꯝꯕ ꯊꯣꯡꯕ ꯑꯗꯨꯗꯥ ꯑꯦꯗꯖꯁ ꯇꯧꯕꯗꯣ ꯌꯥꯝꯅ
ꯑꯍꯣꯏ ꯑꯗꯨ ꯏꯇꯣꯝꯇ ꯇꯧꯕꯅꯤꯅ ꯀꯌꯥꯝ ꯇꯧꯅꯤꯡꯕ ꯐꯥꯎꯗꯦꯕꯀꯣ ꯑꯗꯨꯝ ꯇꯣꯟꯅ ꯂꯣꯟꯂꯤ ꯇꯧꯕꯒꯤ ꯇꯥꯏꯞꯇ ꯑꯗꯨꯝ ꯂꯩꯌꯦꯕ ꯑꯩꯗ ꯅꯨꯡꯉꯥꯏꯇꯕ ꯀꯣꯏꯕ ꯆꯠꯄꯁꯨ ꯑꯩ ꯇꯦꯕꯒꯨꯝꯕꯁꯨ ꯆꯠꯇꯕꯅꯤꯅ ꯑꯗꯨ ꯁꯨꯇꯤꯒꯨꯝꯕ ꯑꯣꯏꯔꯁꯨ ꯔꯨꯝ ꯃꯅꯨꯡꯗ ꯑꯗꯨꯝ ꯂꯩꯕꯗꯣ ꯋꯥꯏꯑꯕ
ꯎꯝ ꯍꯝ
ꯏꯃꯅꯕꯤ ꯀꯣ ꯂꯩꯔ ꯑꯗꯨ ꯀꯣꯏꯕ ꯆꯠꯄꯁꯨ ꯄꯥꯝꯕ ꯑꯗꯨꯝ ꯆꯠꯄ ꯌꯥꯏꯑꯕ
ꯎꯝ ꯎꯝ
ꯁꯤꯁꯨ ꯅꯠꯇꯦ ꯋꯥꯏꯑꯦ ꯅꯨꯄꯥꯒꯤ ꯄꯨꯟꯁꯤꯒ ꯅꯨꯄꯤꯒꯤ ꯄꯨꯟꯁꯤꯗꯤ ꯈꯦꯠꯅꯩꯌꯦꯀꯣ ꯄꯥꯎ ꯋꯥꯦꯗꯤ ꯍꯥ ꯑꯁꯨ
ꯑꯁ ꯁꯦ ꯆꯞ ꯃꯥꯟꯅꯔꯝꯒꯅꯤꯗ
ꯅꯪꯁꯨ ꯅꯨꯄꯥꯅ ꯇꯣꯛꯑꯝꯗꯅꯤꯅ ꯅꯨꯡꯉꯥꯏꯔꯝꯃꯅꯦꯁ ꯐꯖꯅ ꯌꯣꯛꯄꯤꯔꯝꯃꯅꯦ ꯊꯕꯛꯀ ꯁꯨꯍꯜꯂꯝꯃꯣꯏꯅꯦ
ꯑꯁ ꯀꯗꯥꯏ ꯍꯦꯟꯅ ꯁꯨꯔꯤꯅꯤꯍꯦ
ꯑꯍꯣꯏꯅꯦ ꯃꯇꯇꯣꯝ ꯃꯇꯇꯣꯝꯇ ꯂꯩꯕꯗꯤ ꯈꯪꯉꯝꯒꯅꯤ ꯃꯣꯏꯁꯤꯡꯅꯗꯤ ꯑꯁ ꯅꯨꯄꯤ ꯃꯇꯣꯝꯗꯅꯦ ꯅꯨꯄꯥ ꯃꯇꯣꯝꯗꯅꯦ ꯐꯖꯅ ꯌꯣꯛꯄꯤꯔꯝꯒꯅꯤ ꯂꯨꯅ ꯇꯧꯕꯤꯔꯝꯒꯅꯤꯒ ꯍꯥꯏꯅꯩꯀꯣ
ꯑꯥ
ꯑꯗꯣ ꯑꯩꯈꯣꯏꯅ ꯇꯧꯒꯗꯤ ꯈꯪꯕꯤꯗꯦꯕ
ꯑꯆꯥ ꯑꯣ ꯍ‌ꯣꯔ‌ꯦꯟ ꯄꯤꯔꯛꯑꯒ‌ꯦꯀ‌ꯣ ꯑꯗꯨꯗꯤ ꯎꯝ ꯑꯗꯨ ꯅꯣꯏꯒꯤ ꯇꯥꯏꯃꯤꯡꯒꯨꯝꯕ ꯀꯃꯥꯏ ꯀꯃꯥꯏ ꯇꯧꯋꯦ ꯍꯥꯏꯕꯗꯤ ꯄꯨꯡ ꯀꯌꯥꯒꯨꯝꯕꯗꯒꯤ ꯀꯌꯥꯒꯨꯝꯕ ꯐꯥꯎꯗꯤ ꯑꯗꯨꯝ
ꯇꯥꯏꯃꯤꯁꯦ ꯑꯩꯈꯣꯏꯁꯦ ꯕꯤꯐꯣꯔ ꯏꯂꯚꯦꯟꯗꯒꯤ ꯑꯗꯨꯝ ꯂꯥꯛꯑꯦ ꯗꯨꯀꯥꯟꯗ ꯑꯗꯨꯒ ꯍꯣꯔꯦꯟ ꯄꯨꯡ ꯁꯤꯛꯁ ꯐꯥꯎꯗꯤ ꯑꯗꯨꯝ ꯂꯩꯌꯦ ꯑꯗꯨꯒ ꯑꯗꯨꯝ ꯍꯜꯂꯦ ꯑꯣ ꯍꯧꯖꯤꯛꯇꯤ ꯁꯝꯃꯔꯅꯤꯅ ꯑꯗꯨꯝ ꯈꯔ ꯊꯦꯡꯅ ꯐꯝꯕꯅꯦ ꯋꯤꯟꯇꯔꯗꯗꯤ ꯐꯥꯏꯚ ꯊꯥꯇꯤ ꯇꯥꯖꯉꯥꯏꯗꯗꯤ ꯑꯗꯨꯝꯜꯂꯦ
ꯑꯣ
ꯍꯧꯖꯤꯛꯇꯤ ꯁꯝꯃꯔ ꯑꯣꯏꯕꯅꯤꯅꯀꯣ
ꯎꯝ ꯑꯗꯨꯝ ꯀꯩ ꯄ‌ꯣꯠꯆꯩ ꯌꯣꯂꯦ ꯅ‌ꯣꯏꯗꯤ
ꯑꯣ ꯅꯨꯄꯤꯒꯤ ꯉꯥꯛꯇ ꯌꯣꯜꯂꯦ ꯍꯣꯏ ꯐꯤ ꯅꯨꯄꯤꯒꯤ ꯉꯥꯛꯇ ꯍꯣꯏ ꯗ꯭ꯔꯦꯁꯇ ꯀꯣ
ꯑ ꯑꯥ ꯑꯗꯨ ꯑ ꯃꯣꯏ ꯃꯅꯨꯡꯗ ꯀꯩꯅꯣ ꯄꯣꯠ ꯆꯩꯩꯁꯦ ꯑꯗꯨꯝ ꯀꯌꯥꯒꯨꯝꯕ ꯅꯣꯡꯃꯗ ꯀꯌꯥꯒꯨꯝꯕ ꯆꯥꯡ ꯐꯥꯎꯗꯤ ꯑꯗꯨꯝ ꯌꯣꯟꯕ꯭ꯔꯥ ꯅꯣꯏ ꯈꯪꯕꯗ
ꯑꯁ ꯃꯪ ꯍꯥꯏ ꯇꯀꯤ ꯃꯤ ꯂꯥꯛꯄ ꯂꯥꯛꯇꯕꯒꯤꯁꯨ ꯃꯇꯨꯡ ꯑꯦꯕ꯭ꯔꯤ ꯗꯦꯗꯤ ꯌ ꯌꯣꯟꯗꯕ ꯌꯣꯟꯗꯕ ꯅꯨꯃꯤꯠꯁꯨ ꯌꯥꯎꯋꯦꯕ